ꯍꯜꯂꯣ ꯀꯩꯗꯧꯔꯤꯅꯣ ꯕ꯭ꯔꯗꯔ
ꯑꯣꯥꯎ ꯇꯥꯏꯕ꯭ꯔꯣ
ꯀꯩꯗꯧꯔꯤꯅꯣ
ꯑ ꯄꯊꯔ ꯃꯅꯤꯗ ꯁꯨꯝ ꯅꯗꯤ
ꯑꯩꯁꯨ ꯑꯗꯨꯝ ꯂꯩꯌꯦꯅ ꯌꯨꯝꯗ
ꯑ
ꯕꯦꯔꯥ ꯀꯥꯔꯤ ꯉꯁꯤꯗꯤ
ꯀꯩ ꯇꯧꯔꯕ
ꯀꯩꯁꯨ ꯇꯧꯗꯣꯏꯦ ꯀꯣꯜ ꯇꯧꯗꯣꯏꯅ ꯁꯤꯅꯤ ꯑꯗꯨꯝ
ꯑꯥ
ꯂꯩꯥꯛꯈꯪ ꯁꯤꯁꯤꯡꯗꯤ
ꯀꯨꯝꯃꯒ ꯂꯩ ꯂꯩꯔ
ꯍꯣꯏ ꯇꯨꯝꯃ ꯂꯩꯌꯦꯦꯅ
ꯉꯁꯥꯏ ꯆꯥꯛ ꯆꯥꯔꯕ ꯅꯨꯡꯊꯤꯤꯟꯒꯤ
ꯊꯤꯤꯡꯒꯤ ꯆꯥꯗꯗꯥ
ꯆꯗ
ꯆꯥꯗ꯭ꯔꯤꯗ ꯉꯁꯥꯏ ꯑꯌꯨꯛꯇꯨ ꯈꯔ ꯊꯦꯡꯅ ꯆꯥꯎꯕꯀꯣ
ꯑꯥ ꯑꯥ
ꯄꯨꯡ ꯕꯥꯔꯣ ꯑꯗꯨꯋꯥꯏꯗ ꯃꯣꯔꯅꯤꯡꯒꯤ ꯆꯥꯕ
ꯑꯗꯨꯗꯤ ꯂꯥ ꯂꯥꯝꯃꯝꯃꯔꯣꯏꯗ
ꯍꯣꯏ ꯂꯥꯛꯑꯝꯗ꯭ꯔꯦꯅ
ꯎꯝ
ꯍꯣꯔꯦꯟ ꯇꯞꯅ ꯑꯃꯨꯛ ꯆꯥꯔꯒꯦ
ꯍꯣꯏ ꯅꯨꯡꯗꯥꯡꯗ ꯄꯨꯡ ꯀꯌꯥ ꯆꯥꯗꯣꯏꯅꯣ ꯄꯨꯡ ꯀꯌꯥꯗ
ꯎꯝ ꯁꯤ ꯁꯚꯦꯟ ꯑꯩꯠꯀꯨꯝꯕ ꯑꯣꯏꯔꯗꯤ ꯑꯗꯨꯝ ꯊꯣꯡꯕ ꯍꯧꯈ꯭ꯔꯅꯤꯗ
ꯑꯣ ꯕ꯭ꯔꯣꯅ ꯇꯣꯡꯗꯣꯏꯔꯣ
ꯎꯝ ꯔꯦꯟ ꯂꯒꯅꯤ ꯏꯪꯀꯣ ꯑꯗꯨꯒꯤ
ꯉꯁꯥꯏ ꯅꯨꯡꯊꯤꯟ ꯑꯌꯨꯛꯇꯤ ꯀꯩ ꯆꯥꯡ ꯆꯥꯔꯕ
ꯑꯁ ꯉꯁꯤ ꯑꯌꯨꯛꯁꯦ ꯆꯥꯛꯄꯨꯗꯤ ꯊꯣꯡꯉꯦ ꯌꯦꯟꯁꯥꯡꯕꯨꯗꯤ ꯊꯣꯡꯗ꯭ꯔꯦ ꯑꯁꯤ ꯗꯨꯀꯥꯟꯗ ꯁꯤꯡꯖꯨꯒ ꯃꯪꯒꯟꯒ ꯂꯩꯔꯨꯔꯒ ꯆꯥꯔꯦ ꯑꯗꯨꯒ ꯊꯣꯡꯅꯤꯡꯗꯕ ꯑꯗꯨꯒꯤ
ꯍꯣꯏ ꯍꯣꯏ ꯃꯥ ꯃꯥ ꯃꯊꯟꯗ ꯇꯣꯡꯉꯒ ꯆꯥꯕꯗꯣ ꯇꯟ ꯃꯅꯤꯕ ꯉꯔꯥꯡ ꯕꯣꯜ ꯌꯦꯡꯕ꯭ꯔꯥ
ꯉꯔꯥꯡ ꯌꯦꯡꯗ꯭ꯔꯦꯗꯁ ꯉꯔꯥꯡ ꯊꯕꯛ ꯆꯠꯄꯒꯤꯦꯀꯣ
ꯍꯣꯏ ꯍꯣꯏ
ꯑꯌꯨꯛꯁꯨ ꯀ꯭ꯂꯥꯁ ꯆꯠꯅꯤꯡꯉꯥꯏ ꯂꯩꯕ ꯑꯥꯔꯂꯤ ꯃꯣꯔꯅꯤꯡ ꯑꯗꯨꯒꯤ꯫
ꯎꯝ
ꯉꯟꯅ ꯇꯨꯝꯈꯩꯅ
ꯎꯝꯝ ꯍꯣꯏ ꯇꯥꯏꯃꯤꯡꯗꯣ ꯄꯨꯔꯛ ꯊꯥꯏ ꯇꯨꯋꯦꯜꯐ ꯊꯥꯔꯇꯤꯒꯨꯝꯕꯗꯤ ꯊꯦꯡꯉꯦꯕꯀꯣ
ꯇꯦꯟ ꯊꯥꯔꯇꯤꯒꯨꯝꯕ ꯅꯥꯏꯟ ꯊꯥꯔꯇꯤꯒꯨꯝꯕ ꯑꯣꯏꯔꯗꯤ ꯌꯦꯡꯕ ꯌꯥꯏꯑꯕ꯫
ꯍꯣꯏ ꯍꯣꯏ ꯊꯕꯛ ꯆꯠꯄꯒꯤ ꯊꯕꯛ ꯆꯠꯄ ꯃꯤꯒꯤꯗꯤ꯫ ꯐꯔꯛ ꯊꯥꯏꯌꯦꯕꯠ ꯎꯝ ꯌꯦꯡꯕꯗꯣ
ꯀꯗꯧꯗꯣ
ꯍꯣꯏ ꯍꯣꯏ
ꯐꯔꯛ ꯇꯥꯏꯕ
ꯎꯝ ꯑꯗꯨꯅꯤ ꯫
ꯀꯩꯀꯔꯤ ꯍꯣꯠꯅꯔꯤꯒꯦ ꯕ꯭ꯔꯗꯔꯗꯤ꯫
ꯑꯩ ꯀꯣꯂꯦꯖ ꯀꯥꯔꯤ ꯍꯧꯖꯤꯛ
ꯑꯣ ꯀꯥꯏ ꯀꯥꯏ ꯂꯩꯕ꯭ꯔꯣ ꯀꯔꯤ ꯀꯣꯂꯦꯖꯇ ꯀꯥꯕ꯭ꯔꯣ꯫
ꯃꯅꯤꯄꯨꯔ ꯌꯨꯅꯤꯚꯔꯁꯤꯇꯤꯗ꯫
ꯑꯣ ꯑꯣ ꯑꯠꯆꯥ ꯑꯠꯆꯥ
ꯕꯔꯗꯤ꯫
ꯑꯩ ꯒ꯭ꯔꯦꯖꯨꯌꯦꯦꯁꯟ ꯂꯣꯏꯕꯈꯛ ꯉꯥꯏꯔꯤꯗ
ꯑꯣ ꯑꯣ
ꯕꯣꯜꯗꯤ ꯀꯅꯥꯕꯨ ꯁꯞꯄꯣꯔꯠ ꯇꯧꯒꯦ ꯍꯟꯗꯛꯇꯤ꯫
ꯑꯁ ꯑꯩ ꯑꯥꯔꯖꯦꯟꯇꯤꯅꯥ ꯑꯃꯨꯛ ꯁꯄꯣꯔꯠ ꯇꯧꯋꯦ ꯍꯥꯏꯇꯥꯔꯦ ꯕꯔꯣꯗꯤ꯫
ꯑꯩ ꯐꯣꯇꯒꯂꯅꯤꯗ꯫
ꯄꯣꯔꯆꯨꯒꯜ ꯐ꯭ꯔꯥꯟꯁ ꯑꯔꯖꯦꯟꯇꯤꯅꯥ ꯉꯥꯛꯇꯅꯤ꯫ ꯑꯩꯅ ꯋꯥꯔꯤ ꯁꯥꯕꯗ ꯁꯞꯄꯣꯔꯠ ꯇꯧꯕꯗꯣ ꯀꯣ
ꯎꯝ ꯃꯤ ꯑꯅꯝꯕꯅꯗꯤ ꯑꯗꯨꯐꯥꯎ ꯑꯣꯏꯈ꯭ꯔꯦꯅ
ꯍꯣꯏ ꯍꯣꯏ ꯄꯣꯔꯆꯨꯒꯜ ꯉꯁꯤ ꯀꯥꯈ꯭ꯔꯦꯅꯦꯔꯣ
ꯍꯣꯏ ꯀꯥꯈ꯭ꯔꯦ ꯔꯥꯎꯟ ꯁꯤꯛꯁꯇꯤꯟ ꯆꯪꯈ꯭ꯔꯦ ꯃꯣꯏ
ꯎꯝ ꯎꯝ
ꯑꯥꯔꯖꯦꯟꯇꯤꯅꯥꯅ ꯑꯃꯨꯛ ꯀꯝꯗꯧꯗꯧꯕ
ꯑꯗꯨꯅ ꯍꯌꯦꯡ ꯑꯌꯨꯛꯇ ꯌꯦꯡꯕ ꯇꯥꯔꯦ꯫
ꯎꯝ
ꯑ ꯃꯣꯏ ꯇꯥꯏꯃꯤꯡꯗꯨ
ꯑꯁ ꯇꯥꯏꯃꯤꯡꯗꯤ ꯄꯨꯡ ꯑꯍꯨꯝꯗꯣ ꯍꯥꯏꯕꯒꯨꯝꯇ ꯑꯣꯏꯔꯣ
ꯍꯣꯏ ꯍꯣꯏ ꯊ꯭ꯔꯤ ꯊꯥꯔꯇꯤꯔ ꯍꯥꯏ ꯑ ꯇꯧꯕꯅꯤ ꯌꯦꯡꯕ ꯐꯪꯗꯧ ꯃꯥꯟꯗ꯭ꯔꯦ꯫
ꯈꯔ ꯉꯟꯅ ꯇꯨꯝꯃꯒ ꯑꯗꯨꯝ ꯍꯧꯒꯠꯂꯒ ꯌꯦꯡꯕꯕꯨꯗꯤ ꯌꯥꯏꯌꯦ ꯑꯌꯨꯛꯁꯦ꯫
ꯑꯥ ꯍꯣꯏ ꯍꯣꯏ ꯑꯗꯨ ꯑꯗꯨꯗꯤ ꯌꯥꯅꯤ꯫
ꯎꯝ
ꯍꯟꯗꯛꯁꯦ ꯀꯥꯒꯤ ꯇꯧ ꯃꯥꯟꯒꯦ꯫
ꯀꯩꯀꯩ ꯏꯟꯖꯥꯡ ꯆꯥꯔꯒ ꯂꯩꯕ꯭ꯔꯣ ꯍꯟꯗꯛꯇꯤ꯫
ꯑ ꯑꯗꯨꯝ ꯗꯥꯜ ꯀꯣꯕꯤ꯫
ꯍꯣꯁꯇꯦꯜꯗ ꯂꯩꯕ꯭ꯔꯣ
ꯍꯣꯁꯇꯦꯜꯗ ꯂꯩꯌꯦ
ꯑꯣ ꯐꯩꯗ ꯍꯣꯁꯇꯦꯜ
ꯎꯝ ꯑꯩ ꯔꯦꯟꯗ ꯂꯩꯔꯒ ꯆꯥꯛ ꯏꯟꯁꯥꯡ ꯊꯣꯡꯕꯗꯨ ꯇꯟꯕ ꯀꯣ
ꯑꯣ
ꯍꯟꯗꯛꯗꯤ ꯑꯥ ꯑꯗꯨ ꯎꯝ ꯎꯝ ꯃꯄꯥꯟꯗꯒꯤ ꯂꯩꯔꯒ ꯆꯥꯔꯦ ꯃꯔꯛ ꯑꯗꯨꯝ ꯇꯣꯡꯅꯤꯡꯗꯕ ꯀꯥꯟꯗꯗꯤ
ꯍꯣꯏ ꯍꯣꯏ
ꯎꯝ
ꯂꯣꯏꯈ꯭ꯔꯗꯧꯕ꯭ꯔꯣ ꯍꯟꯗꯛ ꯃꯥꯁꯇꯔ
ꯑ ꯍꯟꯗꯛ ꯂꯣꯏꯔꯅꯤ ꯆꯍꯤ ꯂꯣꯏꯁꯜꯂꯝꯗꯥꯏꯗ ꯅꯣꯚꯦꯝꯕꯔꯗ
ꯑꯆꯥ ꯑꯠꯆꯥ ꯀꯩ ꯑꯣꯅꯔꯁꯒꯨꯝꯕ ꯂꯧꯕꯔꯣ
ꯑꯧ ꯕꯥꯏ ꯀꯦꯃꯤꯁꯇ꯭ꯔꯤ ꯂꯧꯋꯦ
ꯑꯣ ꯌꯥꯝ ꯐꯩꯌꯦ
ꯎꯝ ꯅꯪꯗꯤ ꯒ꯭ꯔꯦꯖꯨꯑꯦꯁꯟ ꯀꯥꯏ ꯇꯧꯈꯤꯒꯦ
ꯑꯩ ꯗꯤ ꯑꯦꯝꯗ
ꯑꯣ ꯑꯣ
ꯑꯁ ꯗꯤ ꯑꯦꯝꯗꯤ ꯂꯨꯋꯦꯍꯦ
ꯍ ꯀꯩ ꯑꯣ ꯑꯦꯛꯖꯥꯝ ꯂꯨꯌꯦ
ꯍꯣꯏ
ꯃꯣꯏ
ꯑꯃꯇ ꯌꯥꯗꯦ ꯍꯥꯏꯕ
ꯑꯣ
ꯀꯣꯛꯐꯥꯎ ꯂꯦꯡꯕ ꯌꯥꯗꯦ
ꯌꯨ ꯄꯤ ꯑꯦꯁ ꯁꯤꯒꯤ ꯑꯦꯛꯖꯥꯝꯅꯦ
ꯍꯣꯏ ꯑꯃꯔꯣꯝꯗꯗꯤ ꯐꯌꯦ ꯗꯨꯃꯥꯏꯅ
ꯍꯣ ꯍꯣꯏ ꯐꯔꯗꯤ ꯐꯅꯤ ꯎꯝ ꯎꯝ
ꯎꯝ
ꯀꯣꯂꯦꯖ ꯑꯇꯩꯗꯗꯤ ꯐꯣꯟꯒꯨꯝꯕ ꯄꯨꯁꯜꯂꯒ ꯅꯣꯠꯁꯀꯨꯝꯕ ꯄꯨꯁꯜꯂꯒ ꯇꯧꯅꯩꯌꯦꯕ
ꯑ ꯑ
ꯗꯤ ꯑꯦꯝꯗꯗꯤ ꯑꯗꯨꯗꯤ ꯌꯥꯗ꯭ꯔꯦ ꯁꯥꯏꯟꯁꯇꯗꯤ ꯈꯔ ꯐꯕ ꯃꯥꯜꯂꯦ
ꯑꯣ
ꯑꯥꯠꯁꯇꯗꯤ ꯎꯝ
ꯎꯝ ꯕ꯭ꯔꯣꯁꯦ ꯑꯥꯥꯏꯁ ꯂꯧꯕ꯭ꯔꯥ
ꯍꯣꯏ ꯑꯩ ꯑꯥꯔꯠꯁ ꯂꯧꯋꯦ ꯎꯝ
ꯑ ꯐꯌꯦ ꯐꯌꯦ ꯍꯟꯗꯛ ꯋꯥꯔꯜ ꯀꯞꯁꯦ ꯀꯅꯥ ꯈ꯭ꯋꯥꯏ ꯐꯖꯒꯦ
ꯑꯁ ꯈꯪꯉ ꯑꯩꯗꯗꯤ ꯐ꯭ꯔꯥꯟꯁꯦ ꯐꯖꯩ
ꯎꯝ ꯍꯣꯏ ꯐ꯭ꯔꯥꯟꯁꯇꯨ ꯐꯖꯕ ꯃꯥꯜꯂꯦ ꯑꯩꯁꯨ
ꯑꯦꯇꯦꯛꯀꯤꯡ ꯐꯖꯩꯌꯦ ꯃꯣꯏꯒꯤꯗꯣ ꯃꯤꯁꯨ ꯐꯥꯕꯅꯦꯅꯀꯣ
ꯎꯝ ꯐꯩ
ꯇꯥ ꯈꯛꯇꯅꯦ ꯃꯣꯏꯒꯤ ꯑꯦꯇꯦꯛꯀꯤꯡꯗꯣ
ꯑꯧ ꯃꯣꯏꯗꯤ ꯍꯟꯗꯛ ꯈꯛꯇ ꯅꯠꯇꯕ ꯅꯦꯛꯁ ꯅꯦꯛꯁ ꯋꯥꯔꯜ ꯀꯞꯀꯨꯝꯕꯁꯨ ꯆꯥꯟꯁ ꯌꯥꯝ ꯂꯩꯌꯦꯕ ꯃꯣꯏꯗꯨ
ꯕꯄꯦ ꯂꯩꯔꯦ ꯗꯤꯝꯕꯤꯂꯦ ꯂꯩꯔꯦ ꯕꯔꯀꯣꯂꯥ ꯂꯩꯔꯦ
ꯎꯝ
ꯗꯣ ꯍꯥꯏꯗ ꯂꯩꯔꯦ ꯑꯣꯂꯤꯁꯤ ꯂꯩꯔꯦ ꯑꯁ ꯌꯥꯝꯃꯦ ꯑꯦꯇꯤꯀꯤꯡꯗꯤ ꯃꯣꯌꯒꯤꯗꯤ
ꯍꯣꯏ ꯌꯪ ꯄ꯭ꯂꯦꯌꯔꯁ ꯉꯥꯛꯇꯅꯤꯗꯅ ꯑꯌꯥꯝꯕ ꯃꯣꯏꯒꯤꯗꯣ ꯑꯗꯨꯒ
ꯔꯥꯏꯔꯖꯤꯡ ꯄ꯭ꯂꯦꯌꯔ ꯈꯛꯇꯅꯦ ꯃꯣꯏꯒꯤꯁꯦ
ꯍꯣꯏ ꯑꯥ ꯑ
ꯖꯄꯥꯟꯁꯨ ꯐꯗꯤ ꯐꯖꯕꯅꯤꯍꯦ
ꯎꯝ ꯈꯖꯈꯤꯕꯅꯦ ꯑꯗꯣ ꯍꯣꯏ ꯂꯥꯁ ꯑꯗꯨꯝ ꯗꯥꯎ ꯌꯥꯗꯕꯒ
ꯑ ꯑꯥ
ꯈꯔ ꯐꯥꯒꯗꯕꯅꯤ ꯑꯦꯁꯤꯌꯥꯒꯤ ꯀꯌꯥ ꯃꯤꯡ ꯃꯤꯡꯆꯠ ꯍꯥꯏꯁꯦ
ꯎꯝ ꯍꯟꯗꯛ ꯔꯥꯎꯟ ꯊꯥꯔꯇꯤ ꯇꯨꯗ ꯗꯤꯁꯀ꯭ꯋꯥꯂꯤꯐꯥꯏ ꯇꯧꯒꯔ꯭ꯦꯅꯦꯀꯣ
ꯎꯝ ꯈꯤꯇꯪ ꯉꯥꯏꯕꯅꯦ ꯂꯥꯁ ꯃꯤꯅꯤꯠꯇ
ꯍꯣꯏ ꯍꯩꯗꯤ ꯍꯩꯔꯒ ꯀꯣ ꯗꯥꯎꯗꯣ
ꯍꯣꯌ
ꯗꯥꯎꯒꯤ ꯃꯈꯥꯁꯨ ꯄꯣꯜꯂꯦꯕ
ꯅꯣꯏꯒꯤ ꯈꯨꯠꯆꯅꯁꯨ ꯀꯥ ꯉꯝꯗꯕ ꯅꯨꯃꯤꯠꯇꯣ
ꯑꯥ
ꯁꯣꯏꯈ꯭ꯔꯦꯕ
ꯑ ꯑꯥ
ꯒꯣꯜ ꯑꯃ ꯆꯜꯂꯒ ꯗꯤꯐꯦꯟꯁꯦ ꯂꯅ ꯀꯨꯝꯈ꯭ꯔꯕ ꯍꯥꯐ ꯇꯥꯗ꯭ꯔꯤꯉꯩꯗ
ꯎꯝ
ꯑꯗꯨꯗꯒꯤꯗꯤ ꯃꯣꯏ ꯑꯣꯄꯣꯅꯦꯟꯗꯨꯅ ꯑꯃꯨꯛ ꯆꯟꯕꯤꯈ꯭ꯔꯕ
ꯑ ꯑꯥ
ꯑꯗꯨꯗꯒꯤ ꯄ꯭ꯂꯦꯗꯣ ꯁꯣꯏꯔꯛꯈ꯭ꯔꯕꯅꯦꯕ
ꯑ ꯑꯥ
ꯕꯣꯜꯗꯤ ꯐꯖꯩ ꯖꯄꯥꯟꯗꯨ ꯌꯥꯏ
ꯑꯦꯁꯤꯌꯥꯟ ꯀꯟꯇ꯭ꯔꯤꯗꯤ ꯖꯄꯥꯟ ꯈꯛꯇ ꯃꯥꯜꯂꯦꯀꯣ ꯍꯧꯖꯤꯛ ꯐꯖꯅ ꯁꯥꯟꯅꯔꯤꯁꯦ
ꯍꯣꯏ ꯐꯖꯅ ꯂꯡꯁꯟꯅꯔꯁꯦ ꯍꯣꯏ
ꯑ ꯋꯥꯔꯜ ꯀꯞ ꯁꯦꯁꯟ ꯂꯥꯏꯛ ꯑꯦꯁꯤꯌꯥꯟ ꯀꯟꯇ꯭ꯔꯤꯅ ꯑꯣꯁ ꯇꯧꯔꯗꯤ ꯅꯨꯡꯉꯥꯏꯒꯅꯤꯀꯣ ꯌꯦꯡꯕ ꯃꯇꯝꯒꯨꯝꯕ ꯆꯥꯅꯒꯅꯦꯕ
ꯌꯨꯔꯣꯞ ꯌꯨꯔꯣꯞ ꯐꯥꯎ ꯈꯔ ꯅꯨꯡꯉꯥꯏꯌꯦ
ꯍꯣꯏ ꯍꯣꯏ ꯀꯥꯏꯗꯒꯤ ꯍꯧꯖꯤꯛ ꯎꯝ
ꯃꯤꯅ ꯀꯥꯗꯅꯤꯅ ꯑ ꯃꯇꯝꯗꯨ ꯃꯣꯏꯒꯤ ꯕꯣꯜꯐꯥꯎ ꯁꯨꯛꯌꯦꯡ ꯌꯦꯡꯗꯦꯕ ꯀꯣꯄꯥ ꯑꯃꯦꯔꯤꯀꯥꯒꯨꯝꯕꯀꯣ ꯑꯗꯨꯝ ꯑꯌꯨꯛꯊꯒꯨꯝꯕ ꯌꯨꯔꯣꯞꯀꯤꯗꯤ ꯈꯔ ꯌꯦꯡꯕ ꯅꯨꯡꯉꯥꯏꯌꯦ
ꯍꯣꯏ ꯍꯣꯏ
ꯌꯥꯝ ꯑꯌꯨꯛꯇꯗꯤ ꯇꯧꯗꯦꯕ ꯃꯣꯏꯁꯦ
ꯎꯝ ꯅꯨꯡꯗꯥꯡ ꯈꯔ ꯊꯦꯡꯖꯔꯁꯨ ꯑꯌꯨꯛꯇ ꯇꯧꯗ꯭ꯔꯗꯤ ꯐꯕ ꯀꯣ
ꯍꯣꯏ
ꯑꯌꯨꯛꯇꯣ ꯐꯔꯛ ꯇꯥꯏꯌꯦꯕ
ꯎꯝ
ꯃꯣꯏꯅ ꯅꯨꯡꯗꯥꯡꯗ ꯁꯥꯟꯅꯔꯗꯤ ꯑꯩꯈꯣꯏꯒꯤꯗꯤ ꯈꯔ ꯐꯔꯦꯕ
ꯍꯣꯏ ꯍꯣꯏ ꯑꯣꯄꯣꯖꯤꯠ ꯆꯠꯄꯅꯤꯅꯀꯣ ꯑꯩꯈꯣꯏꯖꯦ ꯗꯦ ꯅꯥꯏꯠꯇꯣ
ꯎꯝ
ꯑꯗꯨꯅꯅꯦ
ꯌꯨꯝꯗꯤ ꯀꯥꯏꯗꯩꯅꯣ ꯕꯗ
ꯁꯦꯅꯥꯄꯇꯤꯗꯒꯤꯅꯦ ꯕ꯭ꯔꯣ
ꯑꯣ
ꯕ꯭ꯔꯣ ꯑꯥꯝ ꯃꯔꯥꯝ ꯕꯖꯥꯔ
ꯑꯣ ꯃꯔꯥꯝꯗꯒꯤ
ꯎꯝ
ꯑꯣ ꯑꯣ
ꯑꯗꯨ
ꯄꯧꯃꯩꯔꯥ
ꯅꯠꯇꯦ ꯃꯔꯥꯝ
ꯃꯔꯥꯝ ꯑꯣ ꯆ ꯆꯥ
ꯅꯪꯗꯤ ꯀꯩ ꯀꯩ ꯂꯝꯗꯒꯤꯅꯣ
ꯑꯩ ꯕꯤꯁꯅꯨꯄꯨꯔ ꯔꯣꯝꯗꯒꯤꯅꯦ
ꯑꯣ ꯑꯗꯨꯗꯤ ꯑꯥ ꯔꯣꯡꯃꯩ ꯑꯣꯏꯕ꯭ꯔꯥ ꯏꯝꯐꯥꯜꯗ ꯂꯩꯕ꯭ꯔꯥ ꯍꯧꯖꯤꯛꯀꯥꯟ
ꯅꯣꯏꯔꯣꯝꯅꯗꯤ ꯀꯩꯁꯨꯗꯤ ꯇꯧꯔꯝꯃꯣꯏꯗ
ꯍꯥ
ꯅꯣꯏꯔꯣꯝꯗꯗꯤ ꯂꯩꯕ ꯅꯨꯡꯉꯥꯏꯔꯝꯅꯤꯅ ꯑꯦꯝ ꯌꯨꯗ
ꯑꯧ ꯑꯦꯝ ꯌꯨꯗ ꯅꯨꯡꯗꯤ ꯅꯨꯡꯉꯥꯏ ꯍꯣꯏ
ꯏꯪ ꯆꯤꯛꯅꯀꯣ
ꯑꯗꯨꯝ ꯃꯅꯨꯡꯗꯗꯤ ꯅꯨꯡꯉꯥꯏꯕꯅꯦ
ꯕ꯭ꯔꯣꯗꯤ ꯃꯅꯤꯄꯨꯔ ꯂꯩꯇꯕ꯭ꯔꯥ ꯍꯧꯖꯤꯛ ꯀꯥꯟ